ꯍꯂꯣ
ꯀꯔꯤꯅꯣ
ꯑꯦ ꯀꯩꯗꯧꯔꯤꯅꯣ
ꯑꯁꯤ ꯌꯥꯝ ꯄꯥꯈꯠꯄ ꯇꯥꯏ ꯄꯥꯈꯠꯄ ꯈꯣꯟꯖꯦꯜꯒꯨꯝ ꯇꯥꯏꯅꯦ
ꯍꯜꯂꯣ ꯍꯥꯏꯕꯖꯤꯔꯣ
ꯍꯜꯂꯣ ꯍꯥꯏꯕ꯭ꯔꯥ ꯑꯩꯗꯤ ꯇꯥꯗꯦ ꯑꯣ
ꯀꯩꯅ
ꯏꯇꯨꯝ ꯏꯒ ꯇꯥꯎꯒꯣ ꯁꯤꯅꯦꯗ ꯌꯣꯑꯏꯕꯈꯤ ꯍꯤꯡꯕꯨ ꯍꯤꯡꯉꯗꯤ ꯖꯥꯠ ꯖꯥꯠ ꯊꯦꯡꯅꯩ ꯍꯥꯏꯕꯅꯤ ꯑꯩꯉꯣꯟꯗꯔ ꯅꯪꯉꯣꯟꯗꯔ ꯈꯪꯗꯦ
ꯅꯪ ꯉꯁꯤ ꯀꯗꯥꯏ ꯀꯗꯥꯏ ꯆꯠꯄ꯭ꯔꯥ ꯍꯥꯏꯕꯒꯤꯗ ꯊꯣꯛꯧꯔꯛꯀꯅꯤꯀꯣ ꯑꯃꯨꯛ
ꯇꯧꯔꯒ ꯀꯔꯤ ꯀꯔꯤ ꯀ ꯀꯥꯏ ꯀꯥꯏꯒꯦ ꯉ ꯀꯔꯤꯅꯣꯕ ꯉꯥꯡꯅꯥꯕ ꯌꯥꯗꯦ
ꯋꯥꯕꯅꯥ
ꯋꯥꯕꯅꯥ
ꯋꯥꯏꯌꯦ ꯊꯕꯛ ꯊꯕꯛ ꯁꯨꯕꯗ ꯑꯁ ꯑꯩꯈꯣꯏ ꯏꯃꯥꯟꯅꯕꯤꯁꯤꯡꯅ ꯋꯥ ꯉꯥꯡꯕꯗ ꯉꯥꯡꯕ ꯋꯥꯏ
ꯎꯝ ꯎ
ꯁꯤꯗꯤ ꯑꯁ ꯋꯥ ꯉꯥꯡꯕꯁꯤ ꯊꯕꯛ ꯁꯨꯕꯗꯀꯣ ꯌꯨꯝ ꯌꯥꯎꯗ꯭ꯔꯤꯕ ꯋꯥꯉꯣꯡꯏ
ꯈꯨꯅꯣꯡ ꯑꯗꯨ ꯅꯣꯛꯀꯅꯨꯀꯣ ꯍꯥꯏꯁꯤ
ꯅꯪꯅꯦ ꯅꯪꯉꯣꯟꯗꯅꯦ ꯀꯩꯅꯣ
ꯎ ꯑꯩꯗꯤ ꯈꯪꯗꯦ
ꯗꯨ ꯅꯦ ꯈꯥꯡꯅꯤꯉꯥꯏ ꯍꯥꯏꯕꯤꯕꯅꯦ ꯍꯧꯖꯤꯛ ꯁꯨꯃꯥꯏ ꯇꯧꯋꯦ ꯍꯥꯏꯕꯗꯣ
ꯁꯌꯦ ꯏꯔꯨꯗꯕꯥꯒꯤ
ꯎꯝ ꯑꯣꯔꯁꯅꯣ ꯅꯤꯇꯤꯒꯤ ꯂꯨ ꯌꯥꯄꯣꯠꯇꯦ
ꯏꯁꯤꯡꯁꯨ ꯃꯥꯡꯕꯀꯣ ꯆꯕꯨꯛ ꯆꯄꯣꯟ ꯁꯄꯣꯅ ꯍꯥꯏꯒꯅꯣꯅꯦ ꯁꯄꯣꯅ ꯍꯥꯏꯌꯣꯅꯦ
ꯁꯥꯄꯣꯟꯁꯨ ꯃꯥꯡꯕ ꯐꯗꯤꯁꯨ ꯃꯣꯠꯄ ꯅꯠꯇ꯭ꯔꯥ ꯍꯛꯆꯥꯡꯁꯨ ꯁꯣꯛꯄ ꯍꯛꯆꯥꯡꯗ ꯂꯩꯕ ꯑꯩꯈꯣꯏꯒꯤ ꯑꯃꯣꯠꯄ ꯈꯣꯠꯄꯕꯨ ꯀꯩꯅꯣ ꯉꯥꯛ ꯁꯦꯟꯕꯤꯕ ꯃꯥꯒꯤ ꯃꯍꯤꯛ ꯃꯌꯥꯝꯁꯨ ꯁꯤꯕ ꯅꯠꯇ꯭ꯔꯥ ꯆꯥꯡꯁꯨꯁꯛ
ꯎꯝ ꯃꯥꯅꯦ ꯃꯥꯅꯦ ꯆꯨꯝꯃꯦ ꯆꯨꯞꯃꯦ ꯆꯦꯝ ꯁꯤꯅ ꯍꯥꯏꯔꯤꯕ ꯆꯨꯝꯃꯤ
ꯎꯝ ꯆꯨꯝꯕꯅꯦ ꯑꯩꯈꯣꯏꯗꯤ ꯅꯣꯏꯗꯒꯤ ꯑꯍꯥꯟꯕꯅꯤꯅꯀꯣ ꯑꯁꯤꯗ ꯀꯔꯤ ꯀꯔꯤ ꯇꯧꯕ꯭ꯔꯥ ꯍꯥꯏꯕꯁꯨ ꯂꯣꯏ ꯈꯪꯕꯅꯦ ꯎꯝ
ꯀꯔꯤ ꯋꯥꯔꯤ ꯂꯤꯕꯤꯌꯔꯥ
ꯅꯪꯗꯤ ꯅꯪ ꯉꯥ ꯂꯣꯏꯕꯒꯤ ꯃꯔꯝꯗ ꯍꯥꯏꯐꯦꯠ ꯇꯥꯅꯤꯡꯉꯦ ꯑꯩꯗꯤ
ꯑꯣ ꯉ ꯏ
ꯑꯩ ꯑꯩꯁꯨ ꯈꯔ ꯑꯩꯈꯣꯏꯁꯨ ꯍꯟꯗꯛ ꯄꯨꯈ꯭ꯔꯤ ꯑꯃ ꯁꯦꯝꯃꯦꯕꯀꯣ ꯑꯗꯨꯗ ꯉꯥ ꯊꯥꯗꯅꯤꯡꯕ ꯑꯗꯨꯗ ꯅꯪꯉꯣꯟꯗ ꯈꯔ ꯍꯪꯅꯤꯡꯕ ꯃꯔꯝꯗꯣ
ꯎꯝ ꯑꯗꯣ ꯑꯩꯗꯤ ꯑꯇꯣꯞꯄ ꯋꯥꯔꯤ ꯁꯥꯟꯅꯅꯤꯡꯉꯤꯅꯦ ꯎꯝ ꯀꯔꯤ ꯋꯥꯔꯤꯔꯤ ꯁꯅꯁꯤꯔꯥ ꯈꯪꯗ꯭ꯔꯦꯅꯦ ꯋꯥꯔꯤꯁꯤꯁꯨ ꯑꯩ ꯀꯩꯅꯣ ꯑꯩꯅꯦ
ꯎꯝ
ꯀꯔꯤ ꯀꯔꯤꯒꯔꯤ ꯁꯔꯁ꯭ꯔꯥ ꯍꯌꯦꯌꯦꯡ
ꯅꯪ ꯅꯍꯥꯟ ꯀꯩꯅꯣ ꯆꯠꯄꯒꯤꯗꯣ ꯑꯩ ꯈꯪꯅꯤꯡꯕꯒ ꯂꯩꯕꯅꯦ
ꯀꯔꯤ
ꯅꯣꯏ ꯑꯥꯗ ꯆꯠꯄꯗꯣ ꯀꯩꯅꯣꯒꯤ
ꯆꯤꯡꯗ ꯀꯛ ꯆꯠꯄꯗꯨꯔꯥ
ꯎꯆꯦꯛ ꯀꯥꯞꯄ ꯆꯠꯄꯗꯣ ꯀꯔꯤ ꯀꯃꯥꯏꯅ ꯆꯠꯈꯤꯕ꯭ꯔꯥ ꯅꯨꯃꯤꯠ ꯀꯌꯥ ꯆꯠꯄ꯭ꯔꯥꯗꯣ ꯑꯩ ꯈꯪꯅꯤꯡꯕꯅꯦ ꯑꯗꯨꯗ
ꯁꯤꯄꯅꯦ ꯑꯗꯨ ꯑꯗꯨ ꯃꯇꯝꯗꯣ
ꯎꯝ
ꯍꯥꯏꯕꯗꯤ ꯑꯩꯈꯣꯏꯗꯣ ꯃꯤ ꯀꯌꯥ ꯀꯌꯥꯅꯣꯅꯦ ꯈꯪꯗ꯭ꯔꯦꯅꯦ ꯇꯔꯨꯛ ꯇꯔꯦꯠꯅꯦ ꯑꯁ ꯈꯨꯅꯨꯡꯉꯥꯏ ꯑꯃ
ꯈꯣꯡꯅ ꯆꯠꯄ꯭ꯔꯥ ꯀꯃꯥꯏꯅ ꯆꯠꯈꯤꯕ꯭ꯔꯥ
ꯑꯁ ꯄꯨꯡꯨꯡꯁꯦ ꯃꯉꯥ ꯇꯔꯨꯛ ꯆꯠꯂꯝꯕꯅꯤ ꯑꯩꯈꯣꯏ ꯌꯨꯝꯗꯒꯤ ꯀꯩꯅꯣ ꯆꯠꯄꯗꯣ ꯃꯐꯝ ꯐꯥꯎ ꯆꯠꯄꯗꯣ ꯃꯐꯝ ꯐꯥꯎ ꯊꯤꯔꯗꯤ ꯑꯩ ꯄꯣꯠ ꯆꯩꯩꯒꯨꯝꯕꯁꯦ ꯆꯦꯡꯒꯨꯝꯕ ꯑꯗꯨꯝ ꯁꯋꯥ ꯁ꯭ꯋꯥꯏꯒꯤ ꯄꯨꯔꯒ ꯆꯠꯅꯦꯕꯀꯣ ꯑꯗꯨꯗ ꯅꯣꯡꯃꯩꯅꯦ ꯅꯥꯎꯔꯤꯅꯦ ꯑ ꯎ ꯀꯣꯟ ꯈꯔ ꯍꯥꯏꯗꯤ ꯀꯟ ꯀꯣꯟꯗꯤꯞ ꯆꯨ ꯑꯣ ꯁ ꯐꯨꯅꯦ ꯑꯩꯗꯤ ꯑꯁ ꯄꯨꯂꯞ ꯁꯨꯔꯦꯗ ꯆꯥꯅꯕ ꯊꯛꯅꯕ ꯄꯨꯂꯞ ꯀꯣ ꯊꯛꯅꯕꯗꯤ ꯏꯁꯤꯡꯗꯤ ꯑꯜꯂꯦ ꯑꯩꯗꯣ ꯂꯝꯕꯤꯗ ꯆꯠꯄꯗ ꯊꯛꯅꯕꯁꯨ ꯄꯨꯋꯦ
ꯎꯝ ꯑꯗꯣ ꯏꯁꯤꯡ ꯏꯁꯤꯡ ꯃꯣꯏ ꯏꯁꯤꯡꯒꯨꯝꯕꯗꯤ ꯑꯗꯨꯝ ꯐꯪꯕ꯭ꯔꯕ ꯑꯗꯨꯋꯥꯏꯗ
ꯎ ꯐꯪꯉꯦ ꯍꯥꯏꯗꯤ ꯏꯁꯤꯡꯒꯤ ꯃꯅꯥꯛꯇꯅ ꯑꯩꯈꯣꯏ ꯆꯥꯛ ꯊꯣꯡꯉꯒ ꯑꯗꯨꯝ ꯀꯩꯅꯣ ꯇꯧꯧꯕ ꯂꯣꯛ ꯃꯆꯥ ꯑꯃ ꯂꯩ ꯃꯆꯥ ꯂꯩꯌꯦ
ꯏꯁꯤꯡ ꯌꯥꯝ ꯁꯦꯡꯉꯝꯒ
ꯑꯁ ꯌꯥꯝ ꯂꯪꯇꯦꯛ ꯂꯪꯉꯦ
ꯑꯗꯨ ꯅꯣꯏ ꯏꯁꯤꯡ ꯊꯛꯄꯗꯤ ꯐꯨꯠꯂꯒ ꯊꯛꯄ꯭ꯔꯥ ꯅꯠꯇ꯭ꯔꯒ ꯑꯗꯨꯝ ꯐꯨꯠꯇꯕꯤ ꯊꯛꯄ꯭ꯔꯥ
ꯐꯨꯠ ꯐꯨꯠ ꯂꯒꯁꯨ ꯊꯀꯦ ꯐꯨꯠ ꯇ ꯐ ꯑꯗꯨꯝ ꯐꯣꯔꯂ ꯑꯦ ꯈꯥ ꯀꯥꯎꯔꯦ ꯐꯨꯠ ꯐꯨꯠꯇꯕꯖꯦ ꯑꯦ ꯐꯨꯠꯇꯦꯗ ꯐꯨꯠꯄ ꯐꯨꯠ ꯑꯇꯣꯞꯄ ꯅ ꯔꯝ ꯔ꯭ꯛꯇ ꯐꯨꯠꯒꯨꯝ ꯇꯧꯋꯦ ꯑꯁ ꯎꯆꯦꯛ ꯀꯥꯕꯗꯣ ꯍꯥꯏꯗꯤ ꯑꯁ ꯌꯥꯝ ꯅꯨꯡꯉꯥꯏꯌꯦ ꯑꯦ ꯀꯥꯕ ꯒꯥꯟꯗ ꯍꯦꯛꯑꯒ ꯁꯄꯗꯣ
ꯎꯝ
ꯑꯁ ꯎꯆꯦꯛꯒꯨꯝꯗꯦ ꯆꯥꯛ ꯆꯔꯥ ꯑꯃꯗꯀꯣ ꯎꯆꯦꯛꯇꯣ ꯑꯩꯈꯣꯏ ꯈꯩ ꯍꯦꯜꯂꯦ ꯌꯥꯡꯈꯩ ꯍꯨꯝꯐꯨꯒ ꯀ꯭ꯔ ꯀꯔꯤꯅꯣ ꯍꯨꯝꯐꯨ ꯃꯊꯪꯒ
ꯍꯨꯝꯐꯨ ꯅꯤꯐꯨ ꯇꯔꯥ ꯀꯨꯟ ꯀꯨꯟꯊ꯭ꯔꯥ ꯅꯤꯐꯨ ꯌꯥꯡꯈꯩ ꯍꯨꯝꯐꯨ ꯍꯨꯝꯐꯨꯗ꯭ꯔꯥ
ꯑꯣ ꯍꯨꯝꯐꯨꯊ꯭ꯔꯥ ꯍꯨꯝꯕꯨꯗ꯭ꯔꯥ ꯍꯨꯝ ꯍꯨꯝꯐꯨ ꯍꯨꯝꯐꯨ ꯗ꯭ꯔꯒ ꯃ꯭ꯔꯐꯨꯗ꯭ꯔꯥ ꯍꯥꯏꯕ꯭ꯔꯥ ꯑꯗꯨ ꯃꯔꯛꯇꯅꯦꯕ ꯑꯩꯈꯣꯏꯅ ꯑꯗꯨꯝ ꯆꯥꯕꯗꯣ ꯑꯩ ꯆꯔꯥ ꯑꯃꯗ ꯑꯗꯣ ꯑꯁ ꯌꯥꯝ ꯍꯥꯎꯔ꯭ꯦꯌ
ꯌꯥꯃꯟꯗ꯭ꯔꯣꯅꯪꯁꯨ
ꯑꯁꯦꯡꯕꯅꯦ ꯅꯣꯏ ꯊꯥꯔꯠ
ꯎꯆꯦꯛꯄꯨ ꯍꯨꯝꯐꯨꯃꯨꯛ ꯍꯥꯠꯄ꯭ꯔꯣꯅꯦꯅꯣꯏꯅ
ꯑꯁ ꯑꯗꯨꯝ ꯑꯗꯨ ꯍꯥꯠꯅꯕ ꯆꯥꯕꯅꯤꯅꯦ ꯑꯗꯨ ꯊꯤꯔꯒ ꯀꯥꯞꯄꯒ ꯅꯠ ꯑꯁ ꯀꯩꯅꯣꯗꯅꯦꯅꯦ ꯆꯥꯛ ꯆꯔꯥ ꯑꯃꯗ ꯍꯥꯏꯕꯅꯦꯅꯦ ꯑꯩꯅ ꯍꯥꯏꯕꯗꯣ
ꯆꯥꯛ ꯆꯔꯥ ꯑꯃꯗꯒꯤ ꯎꯆꯦꯛ ꯍꯨꯝꯐꯨ
ꯍꯨꯝꯐꯨ ꯍꯨꯝꯐꯨ ꯀꯌꯥꯅꯣ ꯎꯝ ꯎꯝ ꯑꯩꯗꯤ ꯈꯪꯉꯦ ꯍꯨꯝꯐꯨꯖꯦ
ꯇꯔꯥ ꯀꯨꯟ ꯀꯨꯟꯊ꯭ꯔꯥ ꯅꯤꯐꯨ ꯌꯥꯡꯈꯩ ꯍꯨꯝꯐꯨ
ꯐꯨ
ꯅꯤꯐꯨ
ꯍꯨꯝꯐꯨ ꯍꯨꯝꯐꯨꯗꯒꯤ ꯍꯧꯔ꯭ꯑꯦꯀꯣ
ꯍꯨꯝꯐꯨ ꯅꯤꯐꯨ ꯅꯤꯐꯨꯗ꯭ꯔꯥ ꯃ꯭ꯔꯐꯨ ꯃ꯭ꯔꯐꯨꯗ꯭ꯔꯥ
ꯅꯤꯐꯨꯗ꯭ꯔꯥ ꯅꯤꯐꯨꯗ꯭ꯔꯥꯗꯣ ꯑꯩꯠꯇꯤ ꯅꯠꯇ꯭ꯔꯣ ꯑꯣ ꯍꯨꯝꯐꯨ ꯍꯨꯝꯐꯨꯗꯥꯒꯤ ꯏ ꯀꯩꯅꯣ ꯐꯥꯎ ꯑꯝ ꯆꯩꯗꯤ ꯑꯗꯨꯒꯤ ꯃꯔꯛꯇꯅꯦ ꯅꯨꯡꯇꯤꯒꯤ ꯆꯥꯔꯤꯁꯦ
ꯏꯁ ꯅꯪꯁꯨ ꯊꯥꯖꯥꯗꯦꯗ ꯑꯩꯗꯤ
ꯑꯁ ꯂꯣꯏꯔꯦꯍꯦ ꯑꯗꯨꯝ
ꯑꯝ ꯌꯥꯡꯈꯩ ꯍꯦꯟꯅ ꯀꯥꯞꯄ꯭ꯔꯥꯅꯦ ꯅꯣꯡꯃꯗ
ꯃꯤꯗꯣ ꯌꯦꯡꯉꯣ ꯀꯥꯡꯕꯨ ꯑꯅꯤ ꯑꯍꯨꯝ ꯈꯥꯏꯔꯒ ꯆꯠꯄꯅꯦ ꯑꯗꯨꯕꯨ ꯅꯥꯎꯔꯤꯁꯨ ꯅꯠꯇꯦ ꯑ꯭ꯦꯔꯒꯟ ꯉꯥꯛꯇ ꯀꯥꯞꯄꯦ ꯁꯣꯏꯗꯕꯦ ꯁꯣꯏ- ꯁꯣꯏꯗꯕꯅꯦ ꯑꯗꯨ ꯀꯥꯞꯄꯗꯣ ꯏ꯭ꯁꯀꯣꯞ ꯄꯥꯟꯕꯅꯤꯅ ꯑꯗꯨꯝ ꯆꯥꯕꯅꯦꯅꯦ ꯑꯗꯨ ꯈꯛ ꯅꯠꯇꯦ ꯎꯃꯟꯗꯩꯗꯥꯏꯅꯦ ꯌꯣꯡꯅꯥꯎ ꯖꯧꯈꯂꯥꯏ ꯍꯥꯏꯕꯗꯣ ꯊꯕ꯭ꯔꯣ
ꯇꯥꯏꯌꯦ
ꯀꯔꯤ ꯇꯧꯕ꯭ꯔꯣꯅꯦ ꯅꯪꯕꯨ
ꯇꯥꯏꯌꯦꯡ
ꯑꯗꯨ ꯑꯗꯨꯝ ꯆꯥꯏꯌꯦ ꯑꯩꯈꯣꯏꯗꯣ
ꯑꯗꯨꯗ ꯅꯪꯅ ꯃꯔꯨ ꯃꯔꯨ ꯈꯣꯠꯂꯛꯄꯗꯣ ꯑꯗꯨꯗꯣ ꯈꯪꯕ꯭ꯔꯥ ꯑꯗꯨꯗꯣ ꯑꯍꯥꯟꯕ ꯆꯥꯔꯒꯗꯤ ꯌꯥꯝ ꯍꯥꯎꯋꯦꯕꯀꯣ
ꯎꯝ
ꯑ ꯌꯥꯝ ꯆꯥꯔꯒ ꯑꯩꯗꯣ ꯂꯣꯛ ꯊꯨꯡꯉꯒ ꯅꯥꯕꯅꯦ ꯑꯗꯨ ꯃꯇꯝꯗ ꯑꯗꯨ ꯆꯥꯃꯟꯈ꯭ꯔꯦ ꯑꯗꯨꯗꯒꯤ ꯂꯣꯛ ꯊꯨꯡꯕ ꯂꯣꯏꯕꯗꯒꯤ ꯑꯩꯗꯣ ꯑꯗꯨ ꯍꯩꯗꯣ ꯎꯔꯗꯤ ꯇꯨꯀꯠꯆꯕꯅꯤꯅꯦ
ꯀꯇꯗꯒꯤ ꯆꯥꯗ꯭ꯔꯕ
ꯎꯝ ꯑꯗꯨꯗꯨꯒꯤ ꯆꯥꯗ꯭ꯔꯦ ꯍꯥꯏꯕꯗꯤ ꯃꯅꯝ ꯑꯃ ꯂꯩꯌꯦꯕꯀꯣ
ꯄꯨꯔꯥꯞꯄ꯭ꯔꯃꯤꯚꯥꯎ ꯇ ꯈꯆꯔꯒꯅꯤ
ꯑꯗꯨꯃꯛꯇꯤ ꯑꯣꯏꯗꯦ ꯑꯣꯏꯕꯁꯨ ꯌꯥꯏ ꯑꯣꯏꯔꯝꯗꯕꯁꯨ ꯌꯥꯏ
ꯑꯩꯗꯤ ꯃꯊꯪ ꯆꯍꯤ ꯑꯃꯨꯛ ꯆꯠꯂꯒ ꯄꯨꯔꯛꯀꯦ ꯇꯧꯔꯒ
ꯑꯊꯪ ꯃꯊꯪ ꯆꯍꯤꯗꯤ ꯆꯥꯅꯤꯡꯒꯅꯤ ꯑꯃꯨꯛ ꯍꯟꯗꯛ ꯆꯍꯤꯒꯤꯗꯤ
ꯆꯤꯟꯁꯤꯗꯤ ꯂꯣꯏꯔꯦ ꯑꯗꯣ ꯍꯧꯖꯤꯛꯇꯤ ꯂꯩꯇ꯭ꯔꯦꯀꯣ
ꯑꯗꯨ ꯍꯧꯖꯤꯛ ꯂꯩꯇ꯭ꯔꯦꯗ ꯑꯗꯨꯗꯤ ꯅꯪꯁꯨ ꯀꯨꯏꯃꯟꯗ꯭ꯔꯣ
ꯃ ꯆ
ꯑꯩꯈꯣꯏ ꯃꯥ ꯆꯥꯕꯅꯦ ꯑꯩꯈꯣꯏ ꯃꯥ ꯆꯥꯝꯅꯦ ꯃꯥꯗꯤ ꯃꯔꯛꯇ ꯄꯨꯊꯣꯛꯑꯒ ꯆꯥꯔ ꯂꯩꯕꯅꯤ ꯑꯗꯣ ꯑꯗꯨ ꯃꯔꯛꯇ ꯄꯨꯊꯣꯛꯑꯒ ꯆꯥꯕ ꯀꯥꯟꯗ ꯊꯨꯒꯥꯏꯕ ꯀꯥꯟꯗ ꯃꯅꯨꯡꯗ ꯀꯩꯁꯨ ꯌꯥꯎꯗꯦ ꯇꯤꯟꯒꯨꯝꯕ ꯌꯥꯎꯕꯁꯨ ꯊꯦꯡꯅ ꯈ꯭ꯔꯦꯕ ꯀꯨꯏꯃꯟꯕꯒꯤꯁꯀꯣ ꯑꯗꯨ ꯑꯩꯗꯤ ꯆꯥꯗ꯭ꯔꯦ ꯎꯝ
ꯅꯍꯥꯟ ꯑꯩꯅ ꯄꯨꯔꯛ ꯇ꯭ꯔꯤꯉꯩꯒꯤ ꯃꯃꯥꯡꯗꯩ ꯆꯥꯔꯝꯒꯅꯤ ꯆꯥꯔꯝꯈꯤꯔꯣꯏꯅꯦ
ꯆꯥꯗꯦ ꯑꯩꯗꯤ
ꯎꯝ ꯑꯗꯨꯅꯦ ꯑꯩ ꯆꯠꯄꯗꯣ ꯅꯥꯏ ꯅꯪ ꯆꯥꯗꯦ ꯍꯥꯏꯕꯗ ꯑꯁ ꯄꯤꯖꯅꯤꯡꯕꯗꯣ ꯑꯩꯈꯣꯏ ꯌꯨꯝ ꯑꯩꯈꯣꯏ ꯌꯨꯝꯗ ꯑꯣ ꯈꯪꯍꯟꯗꯦ ꯄꯨꯣꯔꯛꯑꯦ ꯍꯥꯏꯕ ꯂꯣꯠꯂꯒ ꯊꯝꯃ ꯑꯗꯨꯗꯤ ꯄꯨꯂꯞꯅꯦ ꯑꯩ ꯑꯩ ꯑꯝꯇꯁꯨ ꯂꯧꯊꯣꯛꯇꯦ ꯂꯧꯊꯣꯛꯄ ꯍꯥꯏꯕꯨ ꯃꯣꯠꯄꯗꯣ ꯆꯦꯛꯒꯤ ꯃꯇꯨ ꯂꯩ ꯂꯩꯕꯀꯣ ꯀꯩꯅꯣ ꯄꯨꯔꯛꯄꯅꯤꯅ ꯑꯗꯣ ꯁꯦꯡꯗꯣꯛꯑꯒ ꯎꯝ ꯂꯣꯜꯂꯒ ꯊꯝꯕ
ꯑꯗꯣ ꯑꯩꯒꯤꯗꯃꯛꯇ ꯌꯥꯝ ꯐꯕꯀꯣ ꯑꯗ ꯅꯣꯏꯃꯈꯣꯏꯒꯤꯗꯤ ꯐꯠꯇꯕꯃꯨꯛ
ꯑꯁ ꯃꯗꯨ
ꯎꯝ ꯃꯇꯥꯡ ꯃꯇꯥꯡꯅꯤꯗꯀꯣ ꯅꯨꯄꯤꯕꯨ ꯄꯤꯖꯅꯤꯡꯕꯁꯨ
ꯀꯅꯥꯒꯤꯅꯣ ꯑꯗꯨꯃꯥꯏꯅ ꯅꯣꯏ ꯀꯔꯤ ꯃꯔꯤ ꯂꯩ ꯑꯗꯨꯝ ꯍꯪꯗꯕꯗꯣ ꯇꯟꯅ ꯑꯗꯨꯗꯒꯅꯦꯗ ꯑꯩꯁꯨ ꯃꯣꯏꯒꯤ ꯎꯆꯦꯛ ꯄꯨꯔꯛꯎꯗꯗꯤꯣꯏ
ꯎ ꯅꯍꯥꯟ ꯅꯣꯏ ꯏꯆꯦꯒꯤ ꯅꯨꯄꯥꯗ ꯑꯩꯅ ꯍꯨꯏꯕꯤꯕꯗꯣ
ꯎꯝ
ꯃꯥꯗꯤ ꯑꯩꯕꯨ ꯎꯅ ꯀꯔꯤꯁꯨ ꯍꯪꯗꯦ
ꯀꯔꯤ ꯍꯥꯏꯕ
ꯀꯩꯁꯨ ꯍꯪꯗꯦꯕ ꯑꯩꯉꯣꯟꯗ
ꯑꯣ ꯏꯚꯏꯗ꯭ꯔꯥ ꯍꯨꯏ ꯄꯤꯕ ꯇꯝꯗꯨꯗꯔꯥ ꯅꯨꯃꯤꯠꯇꯣ ꯎꯝ
ꯃꯥꯃꯥꯗ ꯀꯔꯤ ꯍꯪꯕ꯭ꯔꯥꯗꯤ ꯍꯣꯏ ꯂꯩꯇ꯭ꯔꯕ꯭ꯔꯥ ꯑꯩꯅ ꯂꯩꯇ꯭ꯔꯦ ꯍꯥꯏꯕꯤꯕ
ꯎ ꯀꯔꯤꯁꯨ ꯈꯟꯗꯦ ꯃꯥꯅ ꯃꯥꯅ ꯑꯃꯨꯛ ꯑꯃ ꯃꯥꯒꯤꯦ ꯈꯟꯕ
ꯑꯥ
ꯇꯪꯗꯤ ꯀꯗꯥꯏꯗꯒꯤꯅ ꯀꯔꯤ ꯀꯔꯤ ꯗꯖ ꯍꯪꯗꯦꯕꯀꯣ
ꯑ
ꯃꯥꯒꯤꯦ ꯍ ꯄꯥꯝꯕꯅꯦ ꯃꯥꯗꯤ ꯑꯗꯨꯒ ꯑꯗꯨ ꯅꯨ ꯃꯤꯠꯇ ꯍꯨꯏꯗꯣ ꯍꯥꯞꯈ꯭ꯔꯦꯗꯅ ꯀꯣ ꯑꯗꯨꯒ ꯈ꯭ꯋꯥꯏ ꯃꯊꯛꯇ ꯄꯨꯟꯕ ꯑꯩꯗꯣ ꯄꯥꯈꯠ ꯅꯅꯦ ꯌꯥꯝ ꯁꯥꯕꯤꯒꯗ꯭ꯔꯥ ꯍꯥꯏꯔ ꯑꯗꯨꯒ ꯅꯣꯏꯒꯤ ꯅꯆꯦꯒꯤ ꯅꯨꯄꯥꯗꯅ ꯍꯣꯔꯦꯟ ꯊꯧꯕ ꯍꯧꯔꯗꯤ ꯏꯪꯒꯅꯤ ꯅꯨꯡꯁꯤꯠ ꯌꯥꯝ ꯐꯪꯒꯅꯤ ꯑꯗꯨꯒ ꯍꯣꯏ ꯍꯥꯏꯔꯒ ꯄꯨꯜꯂ ꯊꯝꯈ꯭ꯔ ꯃꯇꯝ ꯑꯗꯣ ꯍꯨꯏꯗ ꯈꯣꯡꯝꯕꯁꯤ ꯈꯣꯡꯕꯁꯤ ꯑꯩꯗ ꯀꯞꯅꯤꯡꯕꯁꯤ ꯇꯧꯔꯤꯡꯉꯁꯦꯀꯣ
ꯄꯤꯗꯤ ꯑꯗꯨꯝ ꯃꯤꯠꯇ ꯂꯩꯔꯦ
ꯑꯩꯁꯨꯣ ꯇꯥꯗꯅꯤꯅ ꯍꯣꯠꯅꯕꯗ ꯋꯥꯕꯅꯤ
ꯑꯩꯁꯨꯅꯦꯗ ꯑꯗꯨꯏꯗꯤ ꯑꯗꯨꯗꯤ ꯀꯩꯅꯣ ꯎ ꯁꯥ ꯑꯇꯣꯞꯄꯗꯗꯤ